ꯕ
ꯀꯩꯗꯧꯔꯤꯒꯦ
ꯎꯝ ꯀꯩꯅꯣ ꯇꯧꯖꯔꯤ ꯀꯩꯁꯨ ꯇꯧꯗꯦ ꯐꯝꯕꯤꯔꯤ
ꯀꯅ ꯁꯥꯕ ꯃꯥ ꯂꯩꯗ
ꯆꯥꯗꯦꯗ ꯆꯥꯗꯦ ꯆꯥꯗꯦ ꯌꯥꯝ ꯅꯣꯏꯕꯁꯤꯗ ꯏꯗꯤ ꯀꯝꯇꯧ ꯅꯣꯏꯕꯤꯁꯗ ꯅ ꯁꯤ ꯇꯔ ꯕꯔꯁ ꯁ ꯀꯝ ꯆꯋꯦꯖ
ꯑꯁ ꯑꯩꯗꯤ ꯀꯩꯅꯣ ꯑꯁ ꯑꯆꯥꯄ ꯆꯥꯕꯕꯨ ꯆꯠꯅꯤꯡꯉꯦꯗ
ꯑꯩꯗꯤ ꯅꯣꯏ ꯑꯃ ꯇꯤꯚꯔꯗ ꯌꯥꯝꯝ ꯆꯠꯅꯤꯡꯉ ꯇꯤꯚꯔ ꯍꯥꯏꯕ ꯆꯥꯛ ꯆꯥꯐꯝꯗꯣ ꯏ ꯊꯛ ꯁꯐꯝꯝꯗꯣ ꯈꯪꯕ꯭ꯔꯥ
ꯍꯣꯏ ꯍꯣꯏ ꯌꯥꯔꯦ
ꯎꯝ ꯑꯗꯨꯝ ꯆꯠꯅꯤꯡꯉꯦ ꯍꯥꯏꯕ ꯆꯠ ꯑꯧꯕꯗꯣ ꯊ ꯂ ꯇꯥꯡꯗꯩ ꯇꯥꯡꯉꯦ ꯍꯥꯏꯕꯅꯦꯕ ꯑꯗꯒ ꯁꯠꯇꯥꯗꯤ
ꯑꯁ ꯈꯪꯅꯦꯗꯦ ꯑꯩꯈꯣꯏ ꯃꯥꯒꯤ ꯃꯅꯝꯁꯤꯁꯨ ꯁꯨꯝ ꯁꯨꯝ ꯁꯨꯝ ꯊꯥꯗꯣꯔꯛꯑꯦ ꯆ ꯁꯨꯝ ꯂꯥꯝꯕ ꯍꯦꯟꯖꯜꯂꯛꯑꯦ
ꯅꯣꯏ ꯆꯥꯛꯍꯟ ꯊꯣꯡꯉꯦꯔ
ꯑꯥꯎ
ꯎ
ꯆꯥꯛꯈꯨꯝꯗꯣ ꯑꯗꯨꯝ ꯊꯣꯡꯉꯦ ꯑꯩꯈꯣꯏ ꯛ ꯌꯧꯔꯨꯀꯥꯟꯗꯗꯤꯀꯣ ꯑꯗꯨꯃꯥꯏꯅ ꯇꯧꯗꯦꯕꯀꯣ ꯑꯩꯐꯣꯏꯐꯥꯎ ꯂꯩꯇ꯭ꯔꯕꯅꯤꯅꯅꯦ
ꯑꯥ
ꯇꯈ ꯑꯗꯨ ꯑꯗꯨꯝ ꯊꯣꯡ
ꯑꯗꯣ ꯌꯦꯟ ꯑꯩꯈꯣꯏꯁꯨ ꯌꯦꯟꯁꯤꯗ ꯊꯣꯡꯗꯦꯕ ꯊꯣꯡꯖꯤꯟꯗꯦꯕ ꯍꯟꯗꯛ ꯑꯣꯏꯍꯦꯔꯣꯏꯒꯤꯗꯤ ꯃꯣꯏ ꯌꯦꯟꯗ ꯑꯗꯨꯝ ꯆꯍꯨꯝ ꯊꯣꯡꯉꯤ
ꯈꯃꯤꯅꯗ
ꯎꯝ ꯑꯗꯨꯅ ꯇꯧꯕ ꯅꯨꯡꯉꯥꯏꯇꯦꯕ
ꯎꯝ ꯑꯗꯨꯗꯤ ꯑꯩꯈꯣꯏꯗꯤ ꯑꯗꯨꯃꯥꯏꯅ ꯊꯝꯃꯤꯟꯅꯗꯦꯕ ꯑꯩꯈꯣꯏꯒꯤ ꯇꯣꯉꯥꯟꯅ ꯑꯩꯈꯣꯏꯒꯤꯅ ꯑ ꯑꯩꯈꯣꯏꯒꯤꯅ ꯏꯃꯣꯏꯅꯨꯒꯤ ꯀꯥꯔ ꯇꯣꯉꯥꯏꯅ ꯑꯃ ꯊꯝꯃꯦꯗꯅ
ꯗꯨ ꯀꯩꯁꯨ ꯀꯥꯏꯗꯦꯕ
ꯑꯗꯨꯅ ꯀꯩꯑꯝ ꯀꯥꯏꯗꯕ ꯍꯧꯖꯤꯛ ꯅꯣꯏꯁꯤꯗꯤ ꯑꯗꯨꯃꯥꯏꯅ ꯄꯨꯟꯅ ꯊꯝꯃꯤꯟꯅꯕꯅꯤꯅ ꯅꯨꯡꯉꯥꯏꯇ꯭ꯔꯦ
ꯎꯝ ꯎꯝ ꯑꯗꯨꯗꯨ ꯑꯩꯅ ꯍꯥꯏꯁꯦ ꯑꯗꯒꯤ ꯁꯨꯝ ꯗꯥꯏꯅ ꯅꯨꯡꯉꯥꯏꯇꯕꯗꯣ ꯍꯥꯏꯕꯗꯤ ꯏꯟꯁꯥꯡꯒꯨꯝꯕ ꯈꯥꯛꯑꯝ ꯃ ꯀꯥꯟꯗ ꯅꯨꯡꯉꯥꯏꯇꯦꯕ ꯈꯥꯛꯑꯝꯃ ꯈꯣꯠꯂꯝꯃ ꯀꯥꯟꯗꯗꯤ ꯑꯃꯨꯛ ꯁꯥꯍꯟꯅꯤꯡꯕ ꯌꯥꯎꯗ꯭ꯔꯥ ꯃꯤꯅꯤꯅ ꯑꯗꯗꯤ ꯑꯃꯨꯛ
ꯉꯥꯒꯨꯝꯕ ꯑꯣꯏꯔꯗꯤ ꯍꯣꯏ ꯉꯥꯒꯨꯝꯕ ꯑꯣꯏꯔꯗꯤ ꯑꯗꯨꯝ ꯀꯠꯅꯕꯅꯤ ꯀꯩꯝ ꯀꯥꯏꯗ ꯅꯠꯇ꯭ꯔꯥ
ꯎꯝ
ꯎꯨꯡꯒꯜ
ꯁꯥꯍꯟꯗ ꯑꯃꯨꯛ ꯇꯧꯅꯕꯗꯣ
ꯀꯥꯡ ꯀꯣꯏꯕ ꯆꯠꯂꯣꯏꯗ꯭ꯔꯣ
ꯀꯥꯡ ꯀꯣꯏꯕ ꯆꯠꯂꯣꯏ ꯈꯔꯦꯆꯤ ꯆꯥꯅꯤ ꯅꯣꯏ ꯈꯔꯦꯆꯤ ꯍꯧꯗ꯭ꯔꯣ ꯈꯦꯆꯤꯒ ꯑꯃꯇ ꯍꯧꯗ꯭ꯔꯣ ꯅꯣꯏꯗ
ꯑꯩꯈꯣꯏ ꯈ꯭ꯔꯦꯁꯤ ꯍꯧꯅꯤ ꯍꯥꯏ ꯑꯩꯈꯣꯏ ꯏꯅꯝꯃ ꯍꯣꯏ ꯄꯨꯂꯞ ꯇꯧꯔꯒ ꯈ꯭ꯔꯦꯁꯤ ꯍꯧꯅꯤ ꯈꯣꯠꯅꯤꯗ ꯍꯥꯏꯅꯕꯅꯦ ꯑꯩꯈꯣꯏ ꯏꯃꯥꯅꯕꯤ ꯑꯃꯅ ꯍꯧꯋꯦ ꯍꯧꯋꯦ
ꯀꯅꯥꯅ ꯍꯧꯑꯦꯕ
ꯍꯥꯥ
ꯀꯥꯅꯅ ꯀꯥꯅꯅ ꯍꯧꯔꯤꯅꯣꯕ
ꯑꯩꯈꯣꯏꯅꯦ ꯍꯣꯏꯅ
ꯎꯝ
ꯑꯩꯈꯣꯏ ꯏꯃꯥ ꯅꯤꯡꯊꯤꯔꯕ ꯑꯃꯅ ꯀꯥꯡ ꯅꯪꯅꯕ ꯊꯣꯛꯂꯛꯀꯅꯤ ꯀꯥꯡ ꯀꯥꯡ ꯅꯪꯅꯕ ꯊꯣꯛꯂꯛꯀꯅꯤ ꯀꯥꯡ ꯆꯤꯡꯁꯤ ꯑꯗꯨꯗꯒꯤ ꯑꯃ ꯀꯥꯡꯒꯤ ꯖꯒꯣꯏ ꯁꯥꯟꯅꯕꯒ ꯂꯩꯕꯗꯣ ꯑꯗꯨ ꯁꯥꯁꯦ ꯈꯣꯠꯁꯦꯅ ꯍꯥꯏꯔꯛꯄꯅꯦ ꯑꯩ ꯊꯟꯗ ꯑꯣꯏꯔꯗꯤ ꯇꯜꯂꯦꯕ ꯑꯇꯩ ꯌꯥꯎꯔꯒꯅ ꯑꯃꯨꯛ ꯐꯩꯌꯦꯕ ꯑꯩ ꯏꯊꯟꯗ ꯑꯣꯏꯔꯗꯤ ꯑꯃꯨꯛꯁꯨ ꯇꯟꯕ ꯑꯗꯣ ꯑꯝꯇꯕꯨꯗꯤ ꯌꯥꯎꯗ꯭ꯔꯤꯀꯣ ꯑꯝꯇ ꯌꯥꯎꯗ꯭ꯔꯤꯕꯅꯤꯅ ꯂꯥꯏꯒꯤꯅꯤꯅ ꯌꯥꯎꯗꯤ ꯌꯥꯎꯅꯤꯡꯕ
ꯅꯨꯡꯗꯤ ꯅꯨꯡꯉꯥꯏꯕꯅꯤ
ꯎꯝ ꯃꯣꯏ ꯁꯥꯕ ꯑꯃ ꯌꯥꯎꯕꯗꯨꯀꯣ
ꯎꯝ ꯆꯂꯤꯁꯕ
ꯑꯧ ꯍꯣꯏ ꯍꯣꯏ ꯍꯣꯏ ꯑꯗꯨꯗꯣ ꯑꯗꯨ ꯁꯥꯕꯗꯣ ꯌꯥꯎꯗꯤ ꯌꯥꯎꯅꯤꯡ ꯃꯥ ꯅꯍꯥꯟꯑꯃꯨꯛ ꯁꯥꯕꯒꯤ ꯚꯤꯗꯤꯑꯣ ꯚꯗꯤꯑꯣ ꯃꯌꯥꯝ ꯊꯥꯒꯠꯄꯗꯣ ꯑꯗꯨꯝ ꯃꯤ ꯃꯌꯥꯝ ꯅꯨꯡꯉꯥꯏꯅ ꯑꯗꯨꯝ ꯁꯥꯟꯅꯩꯌꯦꯕ ꯍꯖꯤ ꯑꯁ ꯍꯧꯖꯤꯛ ꯚꯤꯗꯤꯑꯣ ꯌꯦꯡꯉꯨꯕꯕꯨ ꯆꯥꯅꯕꯒꯤ ꯃꯌꯥꯝ ꯊꯣꯛꯂꯛꯇꯅ ꯆꯥꯅꯤꯡꯕꯅꯕ
ꯆꯥꯅꯕ ꯉꯥꯛꯇ ꯌꯦꯡꯉ ꯌꯦꯡꯉꯁꯤ ꯆꯥꯅꯕ ꯌꯦꯡꯉꯟꯗꯦ ꯀꯩꯅꯣ
ꯍꯣꯏ ꯑꯩꯁꯨ ꯆꯥꯅꯕ ꯉꯥꯛ ꯆꯥꯅꯕ ꯌꯦꯡꯃꯟꯗꯅ ꯑꯃ ꯆꯥꯅꯕ ꯉꯥꯛ
ꯑ ꯅ ꯅ ꯀꯩꯁꯨ
ꯏꯁꯁ ꯑꯩꯗꯣ ꯇꯥꯁꯜꯂꯥ ꯅꯣꯏꯕꯩ ꯈꯪꯗ꯭ꯔꯤꯅꯤꯗ ꯍꯥꯏꯗꯤ ꯑꯩꯗꯣ ꯍꯥꯏꯗꯤ ꯐꯅꯦꯛ ꯁꯦꯠꯂꯗꯤ ꯀꯩꯑꯃꯇ ꯈꯪꯗꯕꯅꯦꯕ ꯅꯣꯏꯕꯗꯣ ꯈꯣꯡꯒ꯭ꯔꯥ ꯒꯥ ꯁꯦꯠꯂꯗꯤ ꯌꯥꯗ꯭ꯔꯦ
ꯑꯩꯗ ꯑꯩꯗ ꯌꯥꯝ ꯅꯣꯏ
ꯅꯣꯏꯈꯜꯂꯛꯄꯒꯤ ꯑꯃ ꯏꯁꯇ꯭ꯔꯦꯁ ꯃꯥꯔꯛ ꯇꯥꯕꯗꯣ ꯌꯥꯝ ꯇꯥꯏ ꯇꯥꯗ꯭ꯔꯣ
ꯑꯩ ꯇꯥꯏ
ꯑꯗꯨ ꯑꯩꯗꯤꯅꯦ ꯈꯨꯕꯣꯝꯁꯨ ꯇꯥꯏ
ꯎꯝ
ꯇꯥꯏ ꯍꯥꯏꯋꯕ ꯏꯁꯇ꯭ꯔꯦꯁ ꯃꯥꯔꯛ ꯌꯥꯝꯅ
ꯅꯣꯏꯕꯖꯤ ꯌꯥꯝ ꯊꯤ
ꯑꯉꯧꯕ ꯑꯣꯏꯔꯛꯏꯁꯦ ꯄꯔꯃꯤꯅꯦꯟ ꯑꯣꯏꯔꯝꯗꯥꯏꯒꯤꯅꯦ ꯑꯣꯏꯔꯦ ꯍꯥꯏꯔꯒ ꯍꯥꯏꯕꯅꯦ ꯑꯗꯣ ꯍꯧꯖꯤꯛꯇꯤ ꯍꯤꯗꯥꯛꯇꯣ ꯃꯌꯥꯝ ꯊꯣꯛꯂꯕꯅꯤ ꯊꯥꯏꯅꯗꯤ ꯃꯤꯅ ꯁꯤꯁꯦ ꯌꯥꯗꯦ ꯍꯥꯏꯗꯅ ꯀꯣꯛꯊꯣꯛꯄ
ꯀꯩꯅꯣ ꯍꯥꯢꯗꯣ
ꯍꯥꯏꯗꯤ ꯁꯤꯒꯤ ꯃꯃꯤ ꯇꯥꯕꯁꯦ
ꯎꯝ ꯎꯝ
ꯀꯣꯛꯊꯠꯇꯣꯛꯄ ꯌꯥꯗꯦ ꯍꯥꯏꯔ ꯍꯧꯖꯤꯛꯇꯤ ꯆꯥꯎꯈꯠꯂꯕꯅꯤ ꯑꯗꯨꯝ ꯌꯥꯔꯝꯅꯦ ꯍꯥꯏꯕ ꯃꯌꯥꯝ
ꯌꯥ
ꯌꯥꯔꯕꯝꯅꯤ ꯊꯥꯏꯅꯗꯤ ꯀꯩꯅꯣ ꯇꯧꯔꯕꯅꯤꯅ ꯑꯍꯟꯈꯩꯅ ꯁꯨꯝ ꯁꯤꯗꯤ ꯑꯗꯨꯝ ꯇ ꯀꯥ ꯂꯩꯔꯗꯕꯅꯤ ꯀꯥꯏꯅꯒ ꯍꯥꯏꯗꯣ ꯍꯤꯗꯥꯛ ꯊꯣꯛꯇꯕ ꯈꯣꯠꯇꯕ ꯇꯧꯕꯣꯏꯅꯦꯕ ꯍꯧꯖꯤꯛꯇꯤ ꯍꯤꯗꯥꯛ ꯀꯔꯤ ꯀꯥ ꯂꯩ ꯃꯍꯤꯡ ꯀꯔꯤ ꯀꯥꯕꯨ ꯐꯖꯅ ꯀꯣꯛꯊꯗꯅ ꯈꯣꯠꯇꯅ ꯇꯧ ꯌꯥꯔ ꯀꯥꯟꯁꯤꯗ ꯁꯤꯗ ꯁꯤ ꯀꯃꯥꯏꯅ ꯌꯥꯔꯤꯅꯣ ꯗꯥꯛꯅꯤ ꯁꯤꯁꯨ ꯅꯠꯇ꯭ꯔꯥ
ꯃꯥꯅꯦ
ꯎꯗꯤ ꯃꯁꯜ ꯒ꯭ꯔꯣꯠ ꯇꯧꯔꯛꯄꯩꯅꯤꯁꯨ ꯍꯥꯏꯕꯅꯦꯕꯁꯦ ꯅꯣꯏꯕꯅꯤꯅ ꯃꯁꯜꯗꯤ ꯌꯥꯝꯃꯄꯒꯤ
ꯑꯗꯨꯗꯤ ꯅꯣꯏ ꯆꯥꯛ ꯂꯞ ꯆꯥꯔꯒ ꯂꯣꯏꯁꯤꯟꯕꯗꯗꯤ ꯊꯕꯛ ꯊꯦꯉꯅꯤ ꯅꯠꯇ꯭ꯔꯥ
ꯑꯥ ꯑꯩꯅꯅꯦ ꯄꯨꯂꯤꯁ ꯂꯧꯕꯗꯣ ꯍꯔ ꯅꯉꯣꯟꯗꯒꯤ ꯑꯗꯨ ꯅꯨꯡꯉꯥꯏꯇꯥꯕ ꯌꯥꯝ ꯊꯤꯅ ꯌꯥꯝ ꯊꯤꯅ ꯅꯨꯡꯉꯥꯏꯇ꯭ꯔꯦꯀꯣ ꯑꯩꯅꯅꯦ ꯑꯗꯨ ꯅꯠꯇꯕ ꯅꯦ ꯄꯂꯤꯁ ꯑ ꯑꯅꯤ ꯑꯍꯨꯝ ꯑꯗꯨꯏ ꯃꯃꯥꯡꯗ ꯂꯩꯕꯗꯣ ꯑꯗꯨꯅꯦ ꯍꯧꯖꯤꯛꯐꯥꯎ ꯀꯝꯗꯦ ꯅꯨꯡꯁꯨ ꯅꯨꯡꯉꯥꯏ ꯇꯨꯔꯤꯗꯨꯁꯨ ꯂꯣꯏ ꯅꯨꯡꯉꯥꯏ ꯑ ꯎꯝ ꯎꯝ ꯎꯝ
ꯑ ꯅꯈꯪꯗꯤ ꯐꯖꯅꯗꯤ ꯑꯩ
ꯅꯨꯡꯉꯥꯏ ꯍꯥꯏꯕ ꯌꯥꯝ ꯅꯣꯡꯃ ꯑꯩ ꯄꯨꯔꯛꯀꯦ ꯁꯪꯉꯨꯕꯀꯣ ꯍꯥꯏꯗꯤ ꯅꯨꯡꯉꯥꯏ ꯍꯥꯏꯕ ꯀꯩꯁꯨꯁꯨ ꯑꯩ ꯈꯣꯡꯅ ꯁꯪꯉꯁꯦ ꯀꯣꯛꯁꯨ ꯀꯣꯛꯇꯦ ꯈꯪꯗꯦ ꯌꯥꯝ ꯅꯨꯡꯉꯥꯏ ꯍꯥꯏꯕ ꯇꯨꯔꯤꯒꯗꯣ
ꯎ ꯑꯅ ꯅꯪꯅ ꯄꯦꯟꯖꯒ꯭ꯔꯦꯕ ꯅꯇ꯭ꯔꯣ ꯍꯜꯂꯣ
ꯍꯥꯏꯔꯛꯑꯣ ꯍꯥꯏꯔꯑꯣ
ꯅꯪꯅ ꯄꯦꯟꯖꯈ꯭ꯔꯦ ꯍꯥꯏꯔꯕ
ꯑꯧ ꯍꯥꯏꯗꯤ ꯌꯥꯝ ꯐꯖꯕꯗꯣ ꯑꯣꯏꯔꯦ ꯍꯥꯏꯕ ꯑꯩꯉꯣꯟꯗ ꯑꯩꯅ ꯄꯥꯝꯖꯕꯗꯣ ꯑꯣꯏ ꯑꯗꯨꯗꯩ ꯀꯂꯔꯗꯨꯁꯨ ꯑꯩꯅ ꯄꯥꯝꯕ ꯀꯂꯔ ꯅ꯭ꯌꯨꯠ ꯀꯂꯔ ꯑꯣꯏꯕ ꯑꯗꯒꯤ ꯑꯋꯥꯕ ꯉꯥꯛꯇ ꯄꯥꯝꯃꯦꯕꯀꯣ
ꯎ
ꯀꯩ ꯈꯣꯡꯗ ꯁꯪꯕꯗ ꯌꯥꯝ ꯐꯖ ꯊꯣꯛꯄꯗꯣ ꯑꯣꯏ ꯍꯥꯏꯕ ꯑꯗꯨꯕꯨꯗꯤ ꯈꯣꯡꯁꯦ ꯈꯨꯖꯤꯟ ꯁꯥꯡꯗ꯭ꯔꯗꯤ ꯐꯖꯗꯕꯅꯦ ꯅꯦꯕ꯭ꯂꯤ ꯁꯪꯕꯁꯦ ꯑꯥ ꯈꯨꯖꯤꯟ ꯈꯤꯇꯪ ꯁꯥꯡꯕꯅꯤꯅꯀꯣ
ꯑꯝ
ꯅꯪꯁꯨ ꯂꯩꯁꯥꯕꯅꯦ ꯑꯩꯅ ꯍꯥꯏꯕꯗꯨꯒꯤ ꯅ ꯈꯨꯠꯀꯗꯣ ꯂꯨꯄꯥ ꯂꯤꯁꯤꯡ ꯑꯃꯇꯪꯅꯤ ꯍꯥꯞꯄꯨꯁꯨ ꯍꯥꯞꯄꯨꯁꯨ ꯅꯥꯝꯃꯗ ꯂꯨꯄꯥ ꯆꯥꯝꯉꯥꯇꯪ ꯑꯣꯏꯔꯝꯒꯅꯤ ꯍꯥꯞꯄꯨꯁꯨ
ꯗ ꯍꯥꯞꯄ ꯊꯕꯛ ꯀꯅꯥꯅ ꯇꯧꯗꯣꯢꯕ
ꯀꯔꯤ ꯍꯥꯏꯅꯣ ꯊꯕꯛ ꯀꯅꯥ ꯇꯧꯗꯣꯕꯌꯦ ꯑꯦ ꯑꯗꯣ ꯑꯗꯣ ꯃꯤꯡ ꯍꯥꯞꯅꯩꯁꯦ ꯊꯕꯛ ꯑꯝꯇ ꯇꯧꯗꯕꯗꯤ ꯑꯣꯏꯕ ꯃꯤ ꯏꯃꯥꯕꯤꯒꯤ ꯂꯣꯏ ꯊꯕꯛ ꯑꯗꯨ ꯍꯥꯞꯄꯒ ꯊꯕꯛ ꯂꯣꯏ ꯇꯧꯕ ꯌꯥꯏ
ꯊꯕꯛ ꯇꯧꯕ ꯅꯨꯡꯉꯥꯏꯇꯦ ꯍꯥꯏꯗꯥꯢꯅꯦ ꯊꯕꯛ ꯇꯧ ꯊꯅ ꯃꯥꯟꯗꯦꯗꯗꯨꯕ
ꯀꯅꯥ ꯍꯥꯏꯅꯣ ꯑꯣꯏ ꯃꯤ ꯀꯩꯅꯣ ꯇꯧꯗꯣꯏꯁꯤꯗꯤ ꯑꯩ ꯍꯥꯏꯗꯤ ꯅꯞꯄꯗꯨ ꯅꯠꯇꯦ ꯑꯦꯛꯁꯇꯦꯟꯁꯟ ꯇꯧꯕꯗꯣ ꯍꯥꯏꯕꯅꯤ
ꯑꯦꯛꯁꯇꯦꯟꯁꯟ ꯇꯧꯕꯗꯣ ꯃꯤꯃꯤ ꯂꯤꯁꯤꯡ ꯃꯉꯥ ꯂꯧꯋꯦ ꯍꯥꯏ
ꯏ ꯀꯅꯥꯅ ꯏ
ꯂꯨꯍꯣꯡꯕꯒꯤ ꯍꯥꯞꯄꯗꯣ ꯈꯣꯡ ꯀꯞꯂ ꯍꯥꯞꯄꯗꯣ ꯑ ꯃꯥꯔ ꯈꯪꯅ ꯂꯩꯕ꯭ꯔ
ꯌꯣꯛꯑꯦ ꯀꯩꯅꯣ ꯂꯨꯄꯥ ꯂꯤꯁꯤꯡ ꯑꯃꯃꯨꯛꯇꯪꯅꯤ ꯈꯣꯡꯗ ꯂꯤꯁꯤꯡ ꯑꯃ ꯐꯨꯠꯇ ꯂꯤꯁꯤꯡ ꯑꯃ ꯑꯗꯨꯁꯨ ꯅꯥꯝ ꯅꯥꯝ ꯈꯤꯇꯪ ꯇꯧꯒꯦꯁꯨ ꯑꯗꯨꯝ ꯌꯥꯔꯝꯅꯤ ꯌꯥꯕꯅꯤ ꯅꯥꯗ ꯐꯥꯏꯚ ꯍꯟꯗ꯭ꯔꯦꯠ ꯑꯗꯨꯃꯥꯏꯅ ꯍꯥꯏꯅꯕ ꯂꯩꯕꯅꯤ
ꯎ
ꯎ
ꯑꯩꯗꯤ ꯌꯥꯝ ꯇꯜꯂꯦ ꯑꯗꯨꯃꯥꯏꯅ ꯑꯗꯣ ꯍꯌꯦꯡ ꯑꯩ ꯈꯪꯗꯦ ꯏꯁꯄꯤꯁꯦꯜ ꯑꯣꯏꯕ ꯅꯠꯇ ꯑꯩ ꯑꯩ ꯀꯦꯕ ꯌꯥꯝ ꯇꯜꯂꯦ
ꯍꯣꯏꯗ ꯇꯧ ꯇꯧ ꯂꯩ
ꯇꯥꯗ ꯅꯪ ꯐꯣꯟꯗ ꯍꯥꯏꯅ
ꯖꯣ
ꯏꯁꯄꯤꯁꯦꯜ ꯑꯣꯏꯕꯗ ꯀꯦꯒꯦꯅ ꯈꯜꯂꯦꯕ ꯏꯁꯄꯤꯁꯦꯜꯗꯗꯤ ꯀꯦ ꯍꯥꯏꯕ ꯇꯥꯔꯦ ꯍꯥꯏꯕ ꯏꯁꯄꯤꯁ ꯍꯥꯏ ꯁꯤꯠ
ꯄꯥꯒꯗꯣ ꯂꯨꯄꯥ ꯆꯍꯨꯝꯗꯪꯗꯒ ꯍꯥꯞꯄ ꯌꯥꯔ ꯑꯗꯨꯝ ꯌꯥ ꯄꯥ ꯂꯨꯄꯥꯁꯨ ꯍꯇ ꯑꯗꯨꯝ ꯍꯥꯞꯄ ꯌꯥꯒ ꯑꯗꯨꯝ ꯍꯥꯞꯄ ꯌꯥꯏꯑꯕ ꯄꯥꯒꯗꯣ ꯆꯍꯨꯝꯇꯪ ꯀ꯭ꯂꯥꯁꯤꯛꯇ ꯐꯖꯅ ꯍꯥꯞꯄ ꯂꯣꯏꯑꯥ
ꯂꯩꯩꯅ ꯄꯩꯁꯥ ꯑꯃꯝꯇꯪ ꯍꯥꯞꯄꯗꯤ
ꯏꯁꯁ ꯍꯧꯖꯤꯛꯇꯤ ꯂꯣꯏ ꯍꯧꯖꯤꯛꯇꯤꯅꯦ ꯃꯤ ꯃꯌꯥꯝ ꯇꯧꯅꯔꯛꯑꯕꯅꯤꯅꯅꯦ ꯂꯣꯏ ꯊꯥꯏꯅꯕꯨꯅꯦ ꯑ ꯂꯨꯄꯥ ꯂꯤꯁꯤꯡ ꯂꯤꯁꯤꯡ ꯑꯅꯤ ꯑꯍꯨꯝ ꯌꯧꯕꯥꯗ ꯍꯧꯖꯤꯛꯇꯤ ꯃꯤ ꯃꯌꯥꯝ ꯇꯧꯅꯔꯕꯅꯤꯅ ꯂꯣꯏ ꯍꯣꯡꯗꯣꯔꯛꯑꯕꯅꯤ ꯑꯁꯦꯡꯕꯩꯅꯦ ꯂꯣꯏ ꯍꯣꯡꯗꯕꯅꯦ ꯍꯧꯖꯤꯛꯅꯦ ꯊꯥꯏꯅꯗꯤ ꯄꯥ ꯑꯦꯅꯤꯝꯒꯤꯒ ꯍꯥꯕꯗ ꯂꯨꯄꯥ ꯂꯤꯁꯤꯡ ꯑꯍꯨꯝ ꯑꯗꯨꯃꯥꯏꯅꯒ ꯂꯩ ꯍꯧꯖꯤꯛꯇꯤꯅꯦ ꯑꯥ ꯆꯥꯇ꯭ꯔꯦꯠꯇꯃꯥꯄꯟ ꯁꯤꯗꯅꯤ ꯂꯣꯏ ꯂꯩꯁꯦ ꯂꯣꯏꯃꯛ ꯌꯥꯝ ꯌꯥꯝꯃꯕꯗ ꯂꯤꯁꯤꯡ ꯑꯃꯒ ꯆꯅꯤ ꯃꯉꯥ ꯂꯤꯁꯤꯡ ꯂꯤꯁꯤꯡ ꯑꯃ ꯃꯥꯏꯔꯦ ꯌꯥꯝ ꯌꯥꯝꯂꯕꯗ ꯂꯤꯁꯤꯡ ꯑꯅꯤꯒꯗꯨꯗꯤ ꯌꯧꯗ꯭ꯔꯦ ꯍꯧꯖꯤꯛꯇ ꯗꯤ ꯄꯥꯄꯗ ꯊꯥꯏꯅꯗꯤ ꯀꯩꯅꯣ ꯍꯥꯏꯕ꯭ꯔꯤꯠꯇꯒꯁꯦ ꯂꯨꯄꯥ ꯆꯃꯥꯄ ꯂꯤꯁꯤꯡ ꯑꯃ ꯂꯧꯔꯃꯤꯁꯦ ꯚꯣꯂꯨꯝꯗ ꯂꯤꯁꯤꯡ ꯑꯃꯒ ꯆꯥꯝꯃꯉꯥ ꯍꯧꯖꯤꯛꯇꯤ ꯏꯁ ꯍꯥꯏꯕ꯭ꯔꯤꯠ ꯀꯖꯤꯗꯤ ꯂꯨꯄꯥ ꯑꯣꯏ ꯍꯥꯏꯕ꯭ꯔꯤꯛ ꯍꯥꯏꯕ꯭ꯔꯤꯠ ꯍꯥꯏꯕ꯭ꯔꯤꯠꯁꯤꯅ ꯑꯃꯨꯛ ꯀ꯭ꯂꯥꯁꯤꯇꯩ ꯈꯤꯇꯪ ꯍꯦꯟꯒꯠꯇꯣꯏꯅꯦꯕ ꯂꯨꯄꯥ ꯆꯝꯉꯥꯇꯪ ꯆꯝꯅꯤ ꯑꯥ ꯆꯥꯝꯃꯔꯤ ꯑꯣꯏꯔ ꯃꯥꯜꯂꯦ ꯑꯣ ꯀ꯭ꯂꯥꯥꯁꯛꯅ ꯂꯨꯄꯥ ꯆꯍꯨꯝꯇꯪ
ꯌꯥꯝꯅꯤ ꯌꯥꯝ ꯅꯠꯇꯦꯅ
ꯎꯝ ꯍꯥꯏꯗꯤ ꯍꯧꯖꯤꯛꯇꯤ ꯃꯤꯗꯣ ꯂꯣꯏꯅꯃꯛ ꯇꯧꯅ ꯈꯠꯂꯛꯑꯦꯗꯅ
ꯎꯝ
ꯑꯗꯨꯗꯨꯅ ꯐꯣꯡꯗꯔꯛꯄ
ꯃꯠꯇꯣꯟꯅ ꯆꯔꯕꯤꯗ ꯑꯗꯨ
ꯏꯕꯗꯣ ꯃꯌꯥꯝ ꯇꯧꯅꯔꯕꯅꯤꯅ ꯑꯦ ꯄ ꯍꯥꯞꯄꯒꯁꯦ ꯃꯤ ꯍꯥꯞꯅꯔꯁꯦ ꯀꯨꯏꯗ꯭ꯦ ꯀꯩꯒꯤꯅꯣ ꯇꯨ ꯊꯥꯎꯖꯟ ꯇ꯭ꯋꯦꯟꯇꯤ ꯊ꯭ꯔꯤ ꯁ꯭ꯋꯥꯏꯗꯒꯤꯅꯤꯀꯣ ꯄꯥꯒ ꯌꯥꯝꯅ ꯍꯥꯞꯅꯈꯠꯂꯛꯏꯁꯦ ꯇ꯭ꯋꯦꯟꯇꯤ ꯐꯥꯔꯁꯇꯒꯤꯗꯤ ꯄꯨꯔ ꯍꯣꯡꯊꯔꯛꯑꯕꯅꯤ
ꯎꯝ
ꯍꯥꯏꯗꯤ ꯑꯩꯅ ꯍꯥꯄ ꯑꯩꯅ ꯍꯥꯞꯄꯒꯤ ꯇꯥꯏꯃꯤꯡꯗꯨꯣ ꯐꯥꯎꯇ ꯑꯗꯨꯝ ꯇꯥꯡꯉꯦ ꯍꯥꯏꯕ ꯈꯕꯔꯤ ꯇꯂꯄꯥ ꯁꯃꯄꯟꯗꯅꯣ ꯎꯝ
ꯀꯥꯎ ꯈꯥꯟꯗꯕꯤ ꯈ
ꯆꯣꯡꯇꯨꯗꯤ ꯐꯣꯇ
ꯑꯩꯗꯤ ꯈꯪꯕꯨ ꯈꯡꯗꯦꯅꯦ
ꯎꯝ ꯀꯨꯏꯅ ꯀꯨꯏꯅ ꯍꯥꯞꯀꯗꯕ ꯍꯥꯏꯗꯤ ꯑꯩꯁꯨ ꯑꯗꯨꯗ ꯂꯥꯛꯇꯕ ꯑꯗꯣꯝꯂꯣꯝꯗ ꯑꯗꯨꯃꯅꯤ ꯑꯗꯣ